ꯍꯜꯂꯣ ꯇꯥꯕ꯭ꯔꯣ
ꯇꯥꯏꯌꯦ ꯇꯥꯏꯌꯦ ꯀꯣꯜ ꯀꯛꯊꯠꯄꯁꯨ ꯇꯥꯗꯕ꯭ꯔꯣ
ꯇꯥꯔꯦ ꯇꯥꯔꯦ ꯇꯥꯔꯦ ꯇꯥꯔꯦ
ꯀꯩꯅꯣ ꯀꯣꯜ ꯄꯥꯏꯈꯠꯄꯁꯨ ꯌꯥꯝ ꯊꯦꯡꯉꯤꯅꯥ
ꯑꯁ ꯊꯕꯛ ꯆꯤꯟꯕ ꯂꯥꯛꯄꯗ ꯈꯪꯍꯧꯗꯕ ꯑꯗꯨꯒꯤ ꯍꯥ
ꯅꯪ ꯀꯩ ꯊꯕꯛ ꯆꯤꯟꯒꯦ
ꯑꯩꯁ ꯑꯗꯨꯝ ꯃꯤꯒꯤ ꯑꯗꯨꯝ ꯆꯦꯛ ꯇꯧꯔ ꯂꯩꯕ ꯑꯗꯨꯒꯤꯅꯤꯗ
ꯑꯣ ꯍꯧꯖꯤꯛꯄꯨ ꯏꯁ ꯊꯦꯡꯉ ꯀꯥꯟꯖꯤ ꯊꯦꯡꯉꯀꯥꯟꯅ ꯀꯔꯤ ꯊꯕꯛꯅꯣ ꯅꯪꯅ ꯇꯧꯔꯤꯗꯨꯕꯣ ꯎꯝ
ꯐꯣꯟꯗ ꯆꯦꯠꯇ ꯆꯠꯇꯧꯔꯤꯑꯦ ꯍꯥꯏꯔꯒ ꯀꯩꯅꯣ
ꯑꯝ
ꯐꯣꯟꯗ ꯏꯃ ꯏꯃꯥꯟꯅꯕꯒ ꯑꯗꯨꯝ ꯆꯠ ꯇꯧꯔꯒ ꯂꯩꯕ ꯑꯗꯨꯒꯤ ꯈꯪꯍꯧꯗ꯭ꯔꯕ ꯅꯪ ꯐꯣꯟ ꯂꯥꯛꯄꯗꯨꯀꯣ ꯋꯥꯆꯞꯇ
ꯎꯝ ꯀꯩꯁꯨ ꯀꯥꯏꯗꯦ ꯀꯩꯁꯨ ꯀꯥꯏꯗꯦ ꯑꯩꯗꯤ ꯏꯁ ꯄꯥꯢꯈꯠ ꯇ꯭ꯔꯗꯤꯅ ꯑꯩꯗꯤ ꯎꯝ ꯇꯨꯝꯅꯤꯡꯉꯒ ꯂꯩꯕꯅꯦ ꯑꯗꯣ ꯉꯁꯥꯏ ꯍꯧꯖꯤꯛꯇ ꯃꯤ ꯈꯔ ꯀꯣꯜ ꯇꯧꯕ ꯑꯗꯨꯒꯤ ꯇꯨꯝꯅꯤꯡꯗ꯭ꯔꯦ
ꯎꯝ ꯀꯔꯤ ꯆꯠ ꯑꯥ ꯀꯔꯤ ꯢꯟꯁꯥꯡ ꯆꯥꯒꯦ
ꯑꯌꯨꯛ ꯑꯌꯨꯛꯇ ꯑꯌꯨꯛ ꯉꯟꯇꯥ ꯈꯣꯡꯕꯗꯣ ꯈꯪꯕ꯭ꯔꯥ
ꯑꯥ ꯑꯣꯀꯦ ꯑꯣꯀꯦ ꯑꯥ ꯀꯩꯅꯣ
ꯍꯥ ꯍꯥ ꯅꯪꯗꯤ
ꯂꯥ ꯂꯥꯕ ꯑꯣꯏꯅ ꯆꯥꯕ꯭ꯔ ꯃꯄꯤ ꯑꯣꯏꯅ
ꯈꯪꯗꯦꯗ ꯗꯨꯗꯨ ꯎꯝ ꯅꯥꯕ ꯑꯣꯏꯕ꯭ꯔꯥ ꯑꯣꯏꯗꯕ
ꯖꯤꯂꯔ ꯖꯦꯂꯔ ꯈꯣꯏꯔ ꯅꯠꯇ꯭ꯔꯒ ꯑꯥ ꯗꯨꯝ ꯄꯥꯕ꯭ꯂꯤꯛ ꯍꯣꯏꯕꯨꯔꯣ ꯆꯥꯕꯗꯨꯕꯨ
ꯃꯥꯅꯦ
ꯖꯦꯂꯔ ꯖꯦꯂꯔ ꯈꯣꯏꯗꯤ ꯗꯥꯜ ꯑꯣꯏꯅ ꯆꯥꯢ
ꯑꯩꯁ ꯀꯩꯅꯣ ꯑꯩꯅ ꯉꯁꯤ ꯀꯣꯜ ꯇꯧꯕ ꯃꯤ ꯈꯨꯗꯤꯡ ꯗꯥꯜ ꯆꯥꯏ ꯗꯥꯜ ꯆꯥꯏ ꯉꯥꯛꯇ ꯍꯥꯏꯔ ꯂꯩꯅꯤ
ꯄꯩꯁꯥ ꯐꯪꯗ꯭ꯔꯤꯝꯅꯤꯅ ꯗꯥꯜ ꯆꯥꯕ ꯇꯥꯔꯦꯅꯦ ꯄꯩꯁꯥ ꯐꯪꯉꯀꯥꯟꯗ ꯁꯥ ꯆꯥꯕ ꯇꯥ
ꯑꯣ ꯅꯪꯅ ꯄꯩꯁꯥ ꯐꯪꯉꯒ ꯑꯥ ꯑꯝ ꯁꯥ ꯆꯥꯔꯗꯤ ꯑꯩꯒꯤꯁꯨ ꯊꯤꯜꯂꯛꯎꯀꯣ
ꯌꯥꯏ ꯌꯥꯏ
ꯎꯝ
ꯄ꯭ꯂꯦꯠ ꯄ꯭ꯂꯦꯠ ꯀꯌꯥ ꯒꯨꯝꯕ ꯄꯥꯝꯒꯦ ꯍꯥ
ꯀꯔꯤ ꯍꯤꯟꯗꯥꯛꯅꯣ ꯅꯪꯅ ꯊꯤꯜꯂꯛꯇꯣꯏꯁꯦ
ꯑꯩꯗꯤ ꯁꯟꯁꯥ ꯑꯣꯏꯅ ꯊꯤꯂꯛꯄ ꯇꯥꯔꯦꯅꯦ
ꯑꯁ ꯏꯕꯨꯡꯉꯣ ꯅꯪ ꯑꯩ ꯆꯞ ꯆꯥꯔꯦꯍꯦ ꯑꯩꯁꯨ ꯁꯟꯁꯥ ꯆꯥꯅꯤꯡꯉ ꯂꯩꯔꯕꯅꯦ ꯅꯪꯅ ꯍꯥꯏꯗꯣꯔꯛꯄꯁꯤꯒ ꯇꯥꯟ ꯌꯥꯝ ꯆꯥꯔꯦꯍꯦ
ꯑꯩꯅ ꯑꯩꯅ ꯍꯥꯏꯗꯣꯔꯛꯄꯗ ꯅꯪ ꯃꯨꯛ ꯅꯤꯡꯁꯤꯡꯂꯛꯄ꯭ꯔꯣ
ꯅꯠꯇꯦꯗ ꯑꯩ ꯑꯩꯗꯣ ꯍꯟꯗꯛ ꯁꯟꯁꯥꯗꯣ ꯌꯥꯝ ꯀꯩꯅꯣ ꯇꯧꯔꯒ ꯂꯩꯕꯅꯦꯕ
ꯎꯝ ꯅꯣꯏ ꯅꯣꯏꯔꯣꯝꯗ ꯁꯟꯁꯥ ꯐꯪꯗꯕ꯭ꯔꯣ
ꯍꯣꯏ ꯐꯪꯗꯦ ꯑꯗꯨꯒꯤ ꯌꯥꯝ ꯆꯥꯅꯤꯡꯉꯒ ꯂꯩꯕꯅꯦ
ꯍꯤꯟꯗꯨ ꯃꯔꯛꯇ ꯂꯩꯕ ꯃꯥꯜꯂꯦꯅꯦ ꯑꯗꯨꯗꯤ
ꯍꯤꯟꯗꯨ
ꯀꯥꯢ ꯋꯥꯢꯗ ꯂꯩꯒꯦ
ꯑꯩ ꯑꯩꯗꯤ ꯌꯣꯡ ꯃꯐꯝꯗ
ꯎꯝ ꯍꯨꯝ ꯇꯩ ꯌꯣꯡ ꯑꯣꯟꯈ꯭ꯔꯅꯤꯀꯣ
ꯑꯩꯁꯤ ꯌꯣꯡ ꯑꯣꯜꯂꯕꯅꯤ ꯈꯪꯉꯕ
ꯄꯟꯊꯨꯡ ꯌꯣꯡ ꯑꯣꯏꯈ꯭ꯔꯕꯅꯤꯅ ꯂꯐꯣꯏ ꯂꯐꯣꯏꯗꯤ ꯄꯥꯝꯂꯛꯇ꯭ꯔꯣ
ꯂꯐꯣꯏꯗꯤ ꯄꯥꯝꯗꯦꯗ ꯑꯩ ꯂꯐꯣꯏ ꯆꯥꯗꯤꯌꯦ
ꯑ ꯌꯣꯡꯗꯤ ꯂꯐꯣꯏ ꯌꯥꯝ ꯆꯥꯏꯅ
ꯍꯣꯏ ꯑꯁ ꯑꯩ ꯌꯣꯡꯗꯤ ꯑꯣꯟꯗ꯭ꯔꯤꯍꯦ ꯑꯩ ꯌꯣꯡꯒꯤ ꯀꯤꯡ ꯑꯣꯏꯕꯒꯤ
ꯑꯩꯅ ꯅꯪꯒꯤ ꯀꯞꯀꯅꯨꯀꯣ ꯍꯥꯏꯕ ꯑꯗꯨꯒꯤ
ꯀꯔꯤ ꯀꯔꯤ ꯍꯣꯠꯅꯔꯤꯒꯦ ꯍꯧꯖꯤꯛꯀꯥꯟꯗꯣ
ꯑꯩꯗꯤ ꯊꯕꯛ ꯇꯧꯔꯒ ꯂꯩꯌꯦ ꯅꯪꯗꯤ
ꯀꯔꯤ ꯊꯕꯛꯅꯣ
ꯔꯦꯁꯇꯣꯔꯦꯟꯒꯤ
ꯎꯏꯅꯦ
ꯈꯪꯗꯦ
ꯎꯝ ꯑꯗꯨ ꯊꯕꯛ ꯇꯧꯔꯒ ꯀꯔꯤꯔꯣ ꯁꯤ ꯁꯤ ꯊꯕꯛꯇꯣ ꯑꯃꯨꯛ ꯌꯥꯎꯁꯤꯟꯅꯁꯤꯕꯣ ꯍꯜꯂꯣ
ꯎꯝ
ꯀꯔꯤꯒꯤꯅꯣ ꯊꯕꯛ ꯇꯧꯔꯒ ꯁꯤꯒꯤ ꯊꯕꯛꯇꯨꯗ ꯑꯃꯨꯛ ꯌꯥꯎꯁꯤꯜꯂꯤꯁꯤꯅ
ꯈꯪꯗꯦꯗ ꯁꯨꯝ ꯃꯥꯅꯦ ꯅꯪ ꯌꯥꯝ ꯂꯥꯡꯉꯦ ꯀꯩ ꯇꯧꯕꯒꯤꯅꯣ
ꯍꯥꯥ
ꯅꯪꯒꯤ ꯃꯐꯝꯗꯣ ꯌꯥꯝ ꯂꯥꯡꯉꯦꯕ
ꯂꯥꯡꯗꯦꯍꯦ
ꯀ꯭ꯔꯣ ꯀ꯭ꯔꯣ ꯀ꯭ꯔꯣ ꯀ꯭ꯔꯣ ꯀ꯭ꯔꯣ ꯀ꯭ꯔꯣ ꯇꯧ ꯂꯩꯌꯦ
ꯑꯁ ꯎꯝ ꯅꯣꯡ ꯀꯟꯅ ꯇꯥꯔ ꯂꯩꯌꯦ ꯅꯣꯡ ꯇꯥꯗ꯭ꯔꯣ ꯅꯣꯏꯔꯣꯝꯗ
ꯇꯥꯗꯦꯗ
ꯑꯁ ꯑꯩꯈꯣꯏ ꯔꯣꯝꯗꯗꯤ ꯅꯣꯡ ꯀꯟꯅ ꯇꯥꯗꯦ ꯅꯣꯡ ꯇꯥꯃꯟꯕꯒꯤ ꯇꯨꯝꯕꯁꯨ ꯌꯥꯗ꯭ꯔꯦ
ꯁꯥꯕ ꯑꯩꯈꯣꯏꯗꯗꯤ ꯀꯩꯁꯨ ꯁꯥꯎꯗꯝꯅꯤꯅ
ꯅꯋꯥꯒꯤ ꯃꯇꯝꯗ ꯅꯋꯥꯒꯤ ꯃꯇꯝꯗꯒꯨꯝꯅ ꯑꯗꯨꯝ ꯏꯁꯤꯡ ꯆꯥꯎꯔꯛ ꯑꯒꯥꯗꯤ ꯍꯦꯟꯅ ꯄꯥꯈꯠꯂꯒꯥ ꯂꯩꯌꯦ ꯇꯨꯝꯕ ꯌꯥꯗꯦ
ꯍꯣꯏꯅꯦ ꯅꯪꯅ ꯑꯣ ꯌꯥꯎꯗꯤ ꯌꯥꯎꯋꯦꯍꯦ
ꯏꯃꯥ
ꯀꯣꯛ ꯌꯥꯎꯗ꯭ꯔꯒ ꯀꯃꯥꯏꯅ ꯃꯤꯁꯦ ꯋꯥ ꯉꯥꯡ ꯉꯥꯡꯕ ꯉꯝꯒꯦꯔꯥꯅꯦ
ꯐꯃꯨꯡꯗꯥ ꯂꯩꯔꯐꯥꯎ ꯀꯥꯡ ꯆꯤꯛꯏꯅꯦ
ꯑꯁ ꯅꯨꯡꯁꯤꯗ ꯑꯗꯨꯗꯤ ꯀꯔꯝꯕ ꯐꯃꯨꯡ ꯑꯣꯏꯕ꯭ꯔꯀꯣ ꯀꯥꯡ ꯀꯥꯡꯕꯨ ꯌꯣꯛꯄꯥ ꯃꯜꯂꯦꯗꯥ ꯅꯪ
ꯍꯣꯏ ꯀꯥꯡꯁꯤꯅ ꯑꯩ ꯅꯨꯡꯁꯤꯕꯁꯤꯗꯤ ꯌꯥꯝ ꯅꯨꯡꯁꯤꯕꯅꯦꯍꯦ
ꯑꯗꯨꯅꯦꯕ ꯅꯨꯡꯇꯤꯒꯤ ꯆꯨꯞꯄ꯭ꯔꯥ ꯂꯩꯕꯗꯨꯀꯣ
ꯍꯣꯏ ꯅꯨꯡꯇꯤꯒꯤ ꯆꯨꯞꯃꯟꯗꯅ ꯑꯩꯅ ꯆꯨꯞꯀꯅꯨ ꯍꯥꯏꯔ ꯐꯥꯎ ꯌꯥꯕ ꯌꯥꯗ꯭ꯔꯦꯕ
ꯍꯧꯖꯤꯛꯀꯥꯟꯒꯤ ꯀꯥꯡꯁꯤꯡꯁꯤꯗꯤ ꯈꯔ ꯀꯩꯅꯣ ꯏꯃꯨꯡ ꯄꯤꯇꯥꯛ ꯇꯧꯕ ꯈꯣꯏꯅꯗꯤ ꯀꯥꯡ ꯑꯃꯁꯦ ꯊꯣꯡꯔꯥꯒ ꯆꯥꯕꯗ ꯀꯣꯟꯅꯥꯒꯗꯝ ꯀꯣꯟꯅꯔꯅꯤ ꯆꯥꯎꯕ ꯆꯥꯡꯗꯣ ꯀꯣ ꯆꯥꯎꯗ꯭ꯔꯣ
ꯆꯥꯎꯕꯅꯦ ꯆꯥꯎꯕꯅꯦ ꯑꯩꯗꯤ ꯐꯃꯨꯡꯗ ꯂꯩ ꯍꯤꯞꯄꯒꯤ ꯇꯨꯡꯅꯤꯡꯕꯅ ꯂꯣꯏꯔꯦꯗ ꯅꯪꯗꯤ ꯀꯔꯤ ꯀꯔꯤꯅꯣ ꯈ꯭ꯔꯣꯛ ꯀ꯭ꯔꯣꯛ ꯀ꯭ꯔꯣꯛ ꯊꯕꯛꯀꯁꯦ ꯌꯥꯝ ꯍꯩꯕ ꯃꯥꯜꯂꯦꯗ
ꯑꯦ ꯊꯕꯛ ꯇꯧꯗꯦꯍꯦ ꯀ꯭ꯔꯤꯔꯍꯦ ꯋꯥꯜꯀꯞ ꯉꯥꯏꯔ ꯂꯩ
ꯋꯥꯜꯀꯞ ꯉꯥꯏꯔ ꯂꯩ ꯑꯩꯗꯤ ꯑꯩꯗꯤ ꯋꯥꯜꯀꯞ ꯉꯥꯏꯔ ꯂꯩꯕꯗ ꯇꯨꯡꯅꯤꯡꯕꯅ ꯍꯥꯜꯂꯅꯤ ꯑꯗꯨꯅ ꯉꯍꯥꯛ ꯂꯩꯔꯒ ꯇꯨꯝꯃꯅꯤ ꯑꯩꯗꯤ
ꯑꯗꯣ ꯌꯦꯡꯗꯤ ꯌꯦꯡꯕ꯭ꯔꯕ
ꯍꯣꯏ ꯍꯌꯦꯡꯒꯤ ꯄꯨꯡ ꯇꯔꯨꯛ ꯃꯈꯥꯏꯗꯨꯗ ꯌꯦꯡꯒꯅꯤ
ꯑꯁ ꯆꯥꯔꯆ ꯆꯠꯂꯣꯏꯗ꯭ꯔꯣ
ꯎꯝ
ꯀꯩꯒꯤ ꯆꯠꯂꯅꯤꯍꯦ ꯆꯥꯔꯆꯇꯣ ꯅꯣꯏ ꯑꯉꯥꯡꯁꯤꯡꯗꯤ ꯁꯨꯃꯥꯏꯅ ꯇꯧꯒꯜꯂꯦꯅꯦ
ꯑꯦ ꯑꯦ ꯑꯦ ꯍꯣꯏ ꯗꯗꯥ
ꯅꯪ ꯄꯥꯁꯇꯔ ꯑꯣꯏꯔꯗꯤ ꯀꯩꯅꯣ ꯇꯧ ꯍꯦ
ꯑꯁ ꯄꯥꯁꯇꯔ ꯄꯥꯁꯇꯔ ꯄꯥꯁꯇꯔꯗꯤ ꯍꯥꯏꯔꯨꯅꯨ ꯄꯥꯁꯇꯔꯒꯤ ꯑꯦꯗꯚꯥꯏꯖꯔ ꯑꯣꯏꯔꯝꯅꯤ ꯔꯤꯚ꯭ꯔꯦꯟ ꯀꯥꯔꯒ ꯑꯃꯨꯛ ꯔꯤꯇꯥ꯭ꯏꯔ ꯊꯣꯛ ꯔꯤꯇꯥ꯭ꯏꯔ ꯐꯪꯉꯒ ꯊꯣꯛꯂ ꯂꯩꯌꯦ ꯀꯩꯅꯣ
ꯀꯅꯥ ꯀꯅꯥ ꯂꯩꯕ꯭ꯔꯣ ꯅꯊꯟꯇꯔꯣ
ꯑꯩꯅꯦ ꯑꯩꯈꯣꯏ ꯅꯤꯅꯦꯒ ꯅꯤꯅꯦ ꯑꯃꯒ ꯂꯩ
ꯀꯔꯤ ꯖꯥꯇꯤꯔꯣ
ꯍꯥꯥ
ꯀꯔꯤ ꯖꯥꯇꯤꯔꯣ
ꯑꯥ ꯔꯣꯡꯃꯩꯅꯦ
ꯔꯣꯡꯃꯩ ꯑꯥ ꯀꯩꯅꯣ ꯀꯩꯅꯣ ꯔꯣꯝꯗꯒꯤꯔ ꯑꯥ ꯏꯝꯐꯥꯜꯗꯒꯤꯔ ꯅꯠꯇ꯭ꯔꯒ ꯁꯤ ꯀꯩꯅꯣ ꯑꯥ ꯅꯣꯅꯦ ꯔꯣꯝꯗꯒꯤꯔ
ꯈꯪꯗꯦꯗ ꯇꯧꯔꯤꯕ ꯃꯌꯥꯝ ꯍꯣꯏ ꯅꯪꯒꯤ ꯈꯣꯟꯖꯦꯜꯗꯣ ꯐꯖꯅ ꯎꯝ ꯐꯖꯅ ꯇꯥꯗꯦ ꯅꯪꯒꯤ ꯊꯕꯛ ꯁꯨꯕꯩ ꯃꯈꯣꯜꯅ ꯌꯥꯝꯃꯦ
ꯑꯁ ꯑꯩꯒꯤꯗꯨ ꯀꯩꯅꯣ ꯇꯧꯕꯒꯤꯅꯦ ꯑꯥ ꯍꯦꯠꯐꯣꯟ ꯍꯥꯞꯔꯒ ꯋꯥꯔꯤ ꯁꯥ
ꯍꯣꯏꯅꯦ ꯑꯗꯣ ꯑꯩꯖꯦꯅ ꯎꯝ ꯇꯥꯔꯦ ꯍꯣꯏ ꯍꯣꯏ ꯇꯥꯔꯦ ꯇꯥꯔꯦ
ꯅꯣꯏꯗꯣ ꯀꯗꯥꯏ ꯀꯗꯥꯏꯔꯣꯝꯗꯒꯤꯔꯣ ꯍꯥꯏꯕꯅꯤꯗ ꯍꯧꯖꯤꯛ ꯀꯩꯅꯣ ꯅꯣꯅꯦꯔꯣꯝꯗꯒꯤꯔ ꯅꯠꯇ꯭ꯔꯒ ꯏꯝꯐꯥꯜꯗ ꯂꯩꯕ꯭ꯔꯥ ꯑꯥ ꯇꯨꯝꯈ꯭ꯔꯕꯣ
ꯍꯥꯥ
ꯇꯨꯝꯈ꯭ꯔꯕ꯭ꯔꯣ ꯀꯔꯤꯔꯣ ꯃꯤꯅ ꯋꯥ ꯉꯥꯡꯔꯒ ꯍꯪꯔꯒ ꯀꯩꯁꯨ ꯈꯨꯝꯗꯦꯅꯦ
ꯅꯪꯕꯨ ꯍꯪꯕ꯭ꯔꯣꯅꯦ
ꯑꯩ ꯅꯪꯒꯤ ꯀꯣꯜ ꯋꯥꯔꯤ ꯁꯅꯕꯁꯦ ꯔꯦꯀꯣꯔꯠ ꯇꯧꯔꯒ ꯊꯥꯔꯛꯎꯔꯣ ꯅꯪꯒꯤ ꯈꯣꯟꯖꯦꯜ ꯇꯥꯕ꯭ꯔꯥ ꯇꯥꯗꯕ꯭ꯔꯥ ꯌꯦꯡꯒꯦꯔꯣ
ꯌꯥꯏꯅꯦ ꯑꯥ ꯑꯗꯨ ꯑꯩꯅꯁꯨ ꯅꯠꯇꯦꯅꯦ ꯑꯗꯨꯝ ꯅꯥ ꯀꯩꯅꯣꯅꯅꯤꯅꯦ ꯅꯦꯠꯋꯥꯛꯅꯔ ꯅꯠꯇ꯭ꯔꯥꯒ ꯑꯩꯒꯤ ꯐꯣꯟꯅꯔ ꯑꯣꯏ ꯑꯗꯨ ꯃꯔꯛ ꯃꯔꯛꯇꯗꯤ ꯑꯗꯨꯝ ꯇꯥꯕ꯭ꯔꯣ
ꯎꯝ ꯃꯔꯛ ꯃꯔꯛꯇꯗꯤ ꯌꯥꯝ ꯁꯦꯡꯅ ꯇꯥꯏ ꯃꯔꯛ ꯃꯔꯛꯇꯅ ꯅꯪ ꯑꯥ ꯀꯅꯥꯅꯣꯝꯃ ꯐꯤꯂꯝ ꯑꯃ ꯌꯦꯕ ꯚꯤꯗꯤꯑꯣ ꯑꯣꯏꯒꯦꯔ ꯀꯔꯤ ꯑꯣꯏꯒꯦꯔ ꯎꯝ ꯇꯧꯕꯒꯤ ꯃꯈꯣꯟꯗꯨ ꯌꯥꯝ ꯇꯥꯢꯌꯦꯕ
ꯍꯧꯖꯤꯛꯇꯤ ꯐꯤꯂꯝ ꯌꯦꯡ ꯌꯨꯝ ꯃꯄꯥꯟꯗ ꯊꯣꯛꯔꯒ ꯀꯩꯅꯣꯗ ꯐꯝꯃꯒ ꯋꯥꯔꯤ ꯁꯥꯔꯤ ꯃꯤ ꯀꯅꯥꯁꯨ ꯂꯩꯇꯦꯗ ꯑꯗꯨ ꯐꯔꯦ ꯐꯔꯦ ꯑꯗꯨ ꯍꯌꯦꯡ ꯍꯌꯦꯡꯗꯣ ꯑꯗꯨꯝ
ꯍꯣꯏ ꯍꯣꯏ ꯍꯌꯦꯡ ꯑꯃꯨꯛ ꯇꯧꯅꯁꯦ
ꯑꯗꯨ ꯗꯨ ꯆꯔꯆ ꯆꯔꯆꯇꯤ ꯆꯠꯂꯣꯏꯗ꯭ꯔꯣ
ꯅꯩ ꯑꯩ ꯇꯨꯝꯅꯤꯡꯕ ꯍꯧꯔꯛꯂꯕꯅꯤ
ꯆ꯭ꯔꯁ ꯆ꯭ꯔꯁ ꯆꯠꯂꯣꯏ ꯍꯥꯏꯕ
ꯑꯩ ꯍꯌꯦꯡ ꯄꯨꯡ ꯇꯔꯨꯛ ꯃꯈꯥꯏꯒꯤ ꯃꯦꯁ ꯂꯩꯔꯤꯗꯤ ꯑꯗꯣ ꯅꯪꯁꯨ ꯍꯧꯗꯣꯔꯛꯑꯣꯅꯦ ꯍꯌꯦꯡꯁꯦ ꯌꯥꯕ ꯅꯠꯇꯔꯣ ꯌꯥꯕ ꯅꯠꯇ꯭ꯔꯣ
ꯑꯗꯨ ꯑꯗꯨ ꯑꯣꯟꯂꯥꯏꯟꯗꯒꯤ ꯀꯣꯜ ꯇꯧꯔꯗꯤ ꯅꯪ ꯈꯪꯉꯣꯏ꯫
ꯌꯥꯝ ꯈꯪꯒꯅꯤ ꯑꯩꯗꯤ ꯇ꯭ꯋꯦꯟꯇꯤ ꯐꯣꯔ ꯑꯋꯥꯔꯁ ꯑꯣꯟ ꯑꯗꯨꯝ ꯊꯝꯕꯅꯦ꯫
ꯑꯣꯀꯦ ꯑꯣꯀꯦ ꯍꯣꯢ ꯍꯣꯢ꯫